ꯈ ꯑꯦ ꯐꯥ ꯏꯃꯥꯟꯅꯕꯤ ꯈꯔ ꯃꯆꯤꯟ ꯀꯩꯅꯣ ꯈꯔ ꯇꯧꯕ ꯏꯃꯥꯟꯅꯕꯤꯗꯣ ꯃꯤꯁ ꯀꯣꯜ ꯂꯩꯔꯝꯃꯦ ꯅꯨꯡꯁꯤꯌꯦ ꯀꯔꯤ ꯍꯥꯏꯅꯤꯉꯥꯏꯔꯣ ꯈꯪꯗꯦ
ꯍꯥꯏꯕꯗꯤ ꯃꯥꯅ ꯉꯥ ꯎꯝ ꯏꯃꯥ ꯇꯣꯟꯅꯁꯨ ꯑꯗꯨꯃꯥꯏꯅ ꯍꯥꯏꯕꯅꯦ ꯅꯃꯥꯟꯅꯕꯤ ꯄꯉꯥꯡ ꯉꯥꯡꯗ꯭ꯔꯥ ꯑꯗꯨ ꯅꯨꯄꯤꯗꯣ ꯑꯁ ꯅꯃꯥꯟꯅꯕꯤ ꯑꯗꯨꯝ ꯄꯉꯥꯡ ꯉꯥꯡꯕ ꯅꯃꯥꯟꯅꯕꯤꯗꯣ ꯆꯝꯃꯒ ꯃꯤ ꯐꯔꯝꯗꯧ ꯃꯥꯜꯂꯤ ꯑꯩꯅ ꯍꯣꯏ ꯃꯤꯕꯨꯗꯤ ꯌꯥꯝ ꯐꯩꯌꯦ ꯆꯝꯗꯤ ꯌꯥꯝ ꯆꯝꯃꯦꯕ ꯅꯪ ꯈꯪꯉꯤꯀꯣ ꯑꯃ ꯑꯩ ꯌꯥꯝ ꯗꯣꯡ ꯗꯣꯡ ꯉꯥꯡꯕꯤꯗꯣ
ꯀꯅꯥꯅꯣ ꯑꯩ ꯒ꯭ꯌꯥꯟ ꯃꯥꯟ ꯇꯥꯗꯦ ꯅꯪ ꯍꯥꯏ
ꯏꯃꯥꯟꯅꯕꯤ ꯑꯩꯅ ꯂꯨꯅ ꯇꯤꯟꯅꯕ ꯑꯃꯒ ꯑꯃꯅ ꯈꯔ ꯃꯁꯝ ꯁꯥꯡꯉꯒ ꯀꯩꯅꯣ ꯇꯧꯕꯗꯣ ꯗꯣꯡ ꯗꯣꯡ ꯉꯥꯡꯕꯗꯣ ꯈꯪꯗ꯭ꯔꯣ
ꯑꯥ
ꯒꯥꯔꯤ ꯃꯆꯥ ꯊꯧꯕꯗꯨꯔꯣ ꯍꯣꯢ ꯒꯥꯔꯤ ꯃꯆꯥ ꯑꯃ ꯊꯧꯕꯗꯣ ꯍꯣꯏ ꯑꯁ ꯃꯥꯗꯤ ꯑꯩꯉꯣꯟꯗ ꯐꯣꯟ ꯇꯧꯔꯛꯑꯁꯨ ꯂꯥꯎꯔꯒ ꯇꯧꯔꯛꯑꯦ ꯈꯪꯕ꯭ꯔꯥ
ꯅꯪ ꯅꯠꯇꯦꯅꯦ ꯑꯍꯥꯟꯕ ꯀꯜꯂꯛꯄ ꯃꯇꯝꯁꯨꯅ
ꯒꯤ ꯋꯥꯔꯤꯁꯨ ꯂꯤꯌꯦꯕ ꯃꯉꯣꯟꯗ ꯀꯣ ꯑꯗꯨ ꯂꯤꯕ ꯑꯁ ꯃꯥꯗꯤ ꯑꯩꯉꯣꯟꯗ ꯑꯁ ꯑꯩꯅ ꯅꯪꯗꯤ ꯑꯍꯥꯟꯕ ꯀꯥꯟꯗ ꯅꯁꯛꯇꯨꯗꯤ ꯈꯔ ꯁꯛ ꯀꯥꯛꯄ ꯃꯥꯜꯂꯦ ꯑꯗꯨꯕꯨ ꯑ ꯑꯁꯦꯡꯕꯀ ꯑ ꯇꯤꯟꯂ ꯇꯤꯟꯕꯨ ꯇꯤꯟꯅꯔꯗꯤ ꯃꯤ ꯌꯥꯝ ꯐꯔꯝꯃꯦ ꯍꯥꯏꯕ ꯑꯗꯨ ꯃꯥ ꯃꯥꯁꯦ ꯑꯥ ꯑꯩꯈꯣꯏꯒꯤ ꯀꯩꯅꯣꯗ ꯏꯃꯥꯟꯅꯕ ꯏꯃꯥꯟꯅ ꯄꯥꯛ ꯆꯥꯅꯕ ꯌꯥꯎꯔꯦꯕ ꯏꯃꯥꯟꯅꯕꯤ ꯑꯃꯗꯨ ꯑꯩꯈꯣꯏꯅꯤꯈꯛꯅꯦꯕꯀꯣ
ꯍꯣꯏ
ꯑꯗꯨ ꯃꯥꯅ ꯍꯥꯏꯕ ꯑꯁ ꯑꯩꯁꯨ ꯈꯜꯂꯤꯅꯦ ꯑꯍꯥꯟꯕ ꯂꯥꯞꯄ ꯀꯥꯟꯗ ꯅꯣꯏ ꯑꯩꯅꯗꯤ ꯍꯥꯏꯕ ꯁꯥꯕꯅꯦꯕ
ꯍꯣꯏꯅꯦ ꯃꯁꯛꯇꯣ ꯄꯤꯁꯨꯝ ꯌꯦꯛꯑꯒ ꯐꯖ ꯍꯥꯏꯗꯅ ꯌꯥꯝꯅ ꯀꯦꯊꯔꯒ ꯂꯥꯛ ꯑꯧꯋꯤꯅꯦ ꯃꯥꯗꯣ
ꯍꯣꯢꯅꯦ ꯑꯗꯨꯒꯤ ꯍꯥꯏꯕ ꯀꯥꯟꯗ ꯃꯥꯀꯣ
ꯃꯥ ꯄꯤꯁꯨꯝ ꯌꯦꯛꯑꯒ ꯂꯤꯛꯗꯥꯏꯅꯦ ꯃꯥꯏ ꯄꯤꯁꯨꯝꯗꯤ ꯌꯥꯝꯕꯅꯦꯀꯣ
ꯍꯣꯏ ꯃꯥ ꯌꯦꯛꯄ ꯅꯠꯇꯦ ꯃꯍꯧꯁꯥꯒꯤ ꯐꯖꯕꯅꯦ ꯃꯥꯗꯣ
ꯄꯤꯁꯨꯝ ꯌꯦꯛꯄ ꯃꯥꯜꯂꯦ ꯑꯩꯈꯣꯏꯗꯤ ꯄꯤꯁꯨꯝ ꯌꯦꯛꯑꯦ ꯈꯂꯤꯅꯦ ꯃꯉꯣꯟꯗ ꯑ ꯎ
ꯃꯁꯛꯇꯣ ꯈꯔ ꯀꯥꯛꯄ ꯃꯥꯟꯗ꯭ꯔꯥ
ꯑꯗꯣ ꯑꯩꯈꯣꯏꯅ ꯇꯤꯟꯅꯕ ꯀꯥꯟꯗꯤ ꯃꯥ ꯌꯥꯝꯅ ꯆꯝꯅ ꯐꯔꯝꯕ ꯃꯤꯗꯣ ꯑꯣꯏꯌꯦꯕ ꯍꯥꯏꯗꯤ ꯌꯥꯝ ꯏꯪ ꯇꯞꯄ ꯆꯝꯕ ꯑꯗꯨꯝ ꯃꯤ ꯂꯩꯌꯦꯅꯀꯣ
ꯎꯝ ꯃꯥꯏꯗꯣ ꯋꯥꯉꯥꯡ ꯁꯉꯥꯡꯗꯣ ꯔꯁꯤ ꯂꯩꯇꯕ ꯍꯥꯏꯕ ꯇꯥꯔꯦꯀꯣ ꯑꯗꯨꯃꯥꯏ ꯑꯣꯏꯕꯒꯤ ꯑꯣꯏꯔꯝꯒꯅꯤ
ꯅꯠꯇꯦ ꯅꯠ ꯗꯦ ꯃꯥꯗꯣ ꯃꯍꯧꯁꯥꯗꯒꯤ ꯃꯥꯁꯦ ꯉꯥꯡꯕ ꯁꯛꯄ ꯈꯔ ꯋꯥꯠꯄ ꯑꯗꯨꯕꯨ ꯂꯨꯅꯕꯨ ꯇꯤꯟꯅꯔꯗꯤ ꯃꯥꯒꯤ ꯃꯒꯨꯟ ꯈꯪꯕꯒꯤ ꯍꯦꯟꯅ ꯑꯩꯈꯣꯏꯅ ꯅꯨꯡꯁꯤꯕꯗꯣ ꯃꯥꯥꯏꯕ ꯑꯩꯈꯣꯏ ꯏꯃꯥꯟꯅꯕꯤ ꯑꯩꯈꯣꯏꯅꯤꯅ ꯅꯍꯥꯟ ꯇꯧꯔꯤꯗꯨꯗꯤ ꯑꯗꯨꯝ ꯍꯥꯏꯗꯤ ꯃꯥ ꯑꯗꯨꯝ ꯀꯩꯅꯣ ꯇꯧꯋꯦ ꯍꯥꯏꯔꯒ ꯃꯥ ꯔꯥꯁꯇꯥ ꯌꯥꯝ ꯐꯔꯝꯃꯦ ꯃꯤꯁꯨ ꯌꯥꯝ ꯐꯔꯝꯃꯦꯕ
ꯑꯥ ꯑ
ꯃꯥꯁꯨ ꯑꯩꯈꯣꯏꯅꯤ ꯃꯥꯅ ꯑꯩꯈꯣꯏꯁꯨ ꯇꯧꯋꯦꯕ ꯃꯊꯟꯇ ꯆꯠꯂꯗꯤ ꯑꯩꯈꯣꯏ ꯑꯩꯈꯣꯏꯅꯤ ꯀꯧꯗꯕꯒ ꯇꯧꯕꯗꯣ ꯃꯥꯁꯨ ꯑꯩꯈꯣꯏꯅꯤ ꯇꯧꯗꯕꯤ ꯇꯧꯔꯗꯤ ꯃꯥ ꯇꯧꯕꯁ ꯌꯥꯝ ꯅꯨꯡꯗꯤ ꯅꯨꯡꯁꯤꯌꯦꯗ
ꯍꯣꯏꯗ ꯌꯥꯝ ꯅꯨꯡꯁꯤꯌꯦꯗ ꯊꯥꯏꯅꯉꯩꯗꯣ
ꯉꯗꯣ ꯑꯩꯈꯣꯏꯗꯤ
ꯃꯇꯝꯗ ꯈꯪꯍꯧꯗꯦ ꯌꯥꯝ ꯊꯨꯅ ꯆꯠꯂꯦ ꯒ꯭ꯌꯥꯟ ꯃꯥꯟ ꯇꯥꯗꯦ
ꯊꯥꯏꯅ ꯑꯩꯈꯣꯏꯅꯤ ꯑꯍꯥꯟꯕ ꯎꯅꯕꯗꯣ ꯅꯤꯡꯁꯤꯡꯗ꯭ꯔꯣ
ꯑꯥ ꯅꯨꯡꯁꯤꯌꯦ ꯑꯗꯨꯗꯣ
ꯍꯣꯏꯅ ꯁꯛ ꯃꯥꯏ ꯈꯪꯗꯕꯤꯗ ꯑ ꯅꯪꯔꯣ ꯅꯪꯔꯣ ꯇꯧꯕꯗꯣ
ꯑꯗꯨꯅꯦ ꯍꯥꯏꯗꯤ ꯑꯍꯥꯟꯕ ꯎꯅꯕꯗꯗꯤ ꯌꯥꯝ ꯅꯨꯡꯁꯤꯗ꯭ꯔꯥ ꯑꯗꯨꯒ ꯍꯧꯖꯤꯛ ꯏꯃꯥꯟꯅꯕꯤ ꯑꯃ ꯑꯩ ꯈꯔ ꯂꯨꯅ ꯇꯤꯟꯅꯕꯗꯣ ꯑꯗꯨꯅ ꯍꯥꯏꯌꯦ ꯑ ꯅꯪꯗꯤ ꯑ ꯑꯩꯈꯣꯏꯁꯨ ꯅ ꯑꯩꯈꯣꯏ ꯅꯪꯁꯨ ꯑꯩꯁꯨꯃꯛ ꯉꯥꯏꯔꯦꯅ ꯍꯥꯏꯕꯗꯤ ꯑꯍꯥꯟ ꯁꯛ ꯐꯣꯇꯣꯗ ꯍꯥꯟꯅ ꯑꯣꯏꯅ ꯎꯅꯗ꯭ꯔꯤꯉꯩꯗ ꯑꯗꯥ ꯑꯩꯉꯣꯟꯗ ꯑꯥ ꯅꯪ ꯃꯥꯗꯤ ꯑꯩꯁꯦ ꯉꯧꯋꯦ ꯍꯥꯏꯅ ꯈꯜꯂꯤꯅꯦ ꯍꯥꯏꯌꯦ
ꯑꯣ
ꯎꯕ ꯅꯨꯃꯤꯠꯇ ꯃꯨꯔꯝꯃꯦꯗ ꯅꯣꯛꯄꯗ ꯁꯤꯒꯦꯗꯧꯑ
ꯑꯕ ꯅꯨꯃꯤꯠꯇꯥ ꯃꯨꯔꯨꯃ° ꯂꯣꯏꯔꯦꯗꯅ
ꯑꯩ ꯀꯔꯤ ꯑꯩ ꯄꯥꯛꯁꯨ ꯃꯨꯗ꯭ꯔꯒ ꯍꯥꯏꯔꯒ ꯃꯨꯋꯦ ꯃꯨꯒꯦ ꯍꯥꯏꯔ ꯂꯩꯕꯅꯦ ꯑꯩꯅꯣꯛ ꯅꯤꯡꯉꯣꯕꯁꯤꯗꯤ
ꯑꯣ ꯅꯣꯏꯕꯅꯤ ꯍꯥꯟꯅ ꯐꯥꯎꯅꯕ꯭ꯔꯣ ꯑꯩ ꯐꯥꯎꯅꯕ ꯂꯩꯇꯦ ꯑꯥ ꯐꯥꯎꯅꯕ ꯍꯥꯏꯕꯁꯤ ꯅꯪ ꯅꯪ ꯐꯥꯎꯔꯛꯑꯦꯀꯣ
ꯍꯣꯏ
ꯅꯨꯄꯤ ꯂꯩꯁꯥꯕꯤ ꯑꯃꯗꯨꯗ ꯅꯣꯏ ꯈꯪꯅꯕꯅꯦ ꯍꯥꯏꯔꯒ ꯅꯪ ꯄꯤꯔꯛꯇꯣꯏꯅꯦ ꯃꯥꯏ ꯅꯝꯕꯔ ꯗꯣ ꯑꯩ ꯅꯝꯕꯔꯗꯣ
ꯑꯩꯅ ꯏꯆꯦ ꯊꯣꯛꯄ ꯅꯣꯏꯔꯣꯝꯒꯤ ꯏꯆꯦ ꯊꯣꯛꯄꯗꯣ
ꯑꯣ
ꯑꯗꯨꯅ ꯑꯗꯨ ꯑꯗꯨ ꯑꯗꯨ ꯏꯆꯦꯗꯨ ꯑꯗꯨ ꯏꯆꯦꯗꯨꯒ ꯑꯩꯅ ꯐꯣꯟ ꯍꯦꯛ ꯇꯧꯕ ꯅꯨꯄꯥꯗꯨꯒ ꯃꯣꯏ ꯑꯥ ꯈꯪꯅꯩꯑꯌꯦꯕ
ꯍꫭꯏ ꯍꫭꯏ ꯃꯣꯏ ꯀꯩꯅꫭꯝꯅ° ꯃꯣꯏ ꯃꫭꯏ ꯇꯃꯤꯟꯅꯔꯛꯄꯅꯦꯕ ꯅꯪ ꯈꯪꯉꯨꯕ ꯅꯨꯄꯥ ꯗꫭ ꯑꯩ ꯑꯩꯁꯨ ꯈꯪꯉꯦꯕꯀꯣ
ꯍꯣꯏ
ꯑ ꯑꯩꯁꯨ ꯇꯝꯃꯤꯟꯅ ꯔꯛꯄꯅꯦꯕꯅꯦꯕꯀꯣ ꯑꯩꯗꯣ ꯑ ꯃꯥ ꯀꯄ ꯀꯥꯂꯛꯈ꯭ꯔꯤꯕ ꯀꯂꯛꯈ꯭ꯔꯤꯕꯗꯤ ꯈꯪꯗꯦꯀꯣ ꯑ ꯃꯔꯤꯅꯤ ꯀꯥꯞꯄ ꯀꯥꯟꯗꯀꯣ ꯑꯩꯗꯣ
ꯑꯝ
ꯍꯦꯜ ꯇꯧꯕ ꯑꯗꯨꯒꯤ ꯑꯩꯩꯗꫭ ꯂꯩꯍꯧꯈ꯭ꯔꯕꯅꯦꯕꯀꯣ ꯑꯉꯥꯡꯁꯨ ꯑꯉꯥꯡꯁꯨ ꯑꯣꯏꯕꯀꯣ ꯑꯩꯗꯣ ꯑ ꯀꯩꯅꯣꯝ ꯅꯁꯔꯤꯗꯪ ꯀꯥꯔꯒ ꯀ꯭ꯂꯥꯁ ꯑꯃ ꯗꯥꯔꯦꯛ ꯆꯣꯡꯈ꯭ꯔꯕꯅꯦꯕ ꯑꯩꯈꯣꯏꯆꯦ ꯈꯣꯏꯗꯣ ꯄꯨꯟꯅꯔꯒ ꯇꯧꯕꯒꯤ ꯑꯗꯨꯃꯣꯏ ꯇꯧꯔꯦꯕꯀꯣ ꯑꯗꯨꯗꯤ ꯑꯩꯗꯣ ꯀꯩꯅꯣꯝ ꯑ ꯑ ꯃꯔꯤ ꯃꯔꯤ ꯑꯦ ꯑꯍꯨꯝ ꯊꯣꯛꯇꯕ
ꯎꯝ
ꯑꯗꯨꯒꯤ ꯑꯩꯈꯣꯏ ꯃꯥꯗꯣ ꯍꯥꯏꯕꯤꯌꯣ ꯑꯗꯨ ꯑꯣꯏꯔꯗꯤ ꯍꯥꯏꯅꯔꯗꯤ ꯎꯝ ꯃꯣꯏ ꯀꯩꯅꯣꯝ ꯄꯤꯅꯤ ꯀꯥꯍꯟꯕ ꯌꯥꯏꯌꯦ ꯍꯥꯏꯕꯅꯦꯕꯀꯣ ꯑꯗꯨꯒꯤ
ꯍꯣꯏ
ꯈꯣꯏ ꯃꯥ ꯑꯗꯣ ꯑꯁ ꯑꯉꯥꯡꯁꯨ ꯑꯣꯏꯔꯤꯗ ꯑꯃꯨꯛ ꯇꯝꯊꯈ꯭ꯔꯣ ꯍꯥꯏꯔꯒ ꯑꯗꯨꯝ
ꯑꯗꯨꯝ ꯂꯩꯍꯧꯔꯦ ꯑꯩ ꯇꯧꯕꯅꯦ ꯑꯩꯁꯨ ꯑꯩ ꯑꯩ ꯅꯣꯏꯅ ꯅꯣꯏꯒꯤ ꯈꯨꯂꯣꯝꯗꯣ ꯑꯩ ꯂꯥꯛꯇ꯭ꯔꯤꯉꯩꯗ ꯑꯩ ꯅꯣꯏꯒꯤ ꯑꯁ ꯑꯁꯦꯡꯕꯗꯤ ꯅꯣꯏꯗꯒꯤ ꯍꯦꯟꯅ ꯀ꯭ꯂꯥꯁ ꯑꯃ ꯋꯥꯡꯉꯝꯕꯅꯦꯕ ꯏꯌꯥꯝꯕꯀ ꯃꯥꯟꯅꯔꯝꯕꯅꯦꯕ ꯏꯄꯥꯁꯤꯅ ꯑꯩꯉꯣꯟꯗ ꯑꯉꯥꯡ ꯑꯣꯏꯔꯤ ꯍꯥꯏꯕꯁꯦ ꯇꯠ ꯇꯅ ꯍꯥꯏꯕꯗꯣ ꯈꯪꯕ꯭ꯔꯥꯗꯦ ꯏꯌꯥꯝꯕ ꯑꯩꯈꯣꯏꯅꯤ ꯑꯗꯨꯝ ꯏꯌꯥꯝꯕꯗꯣ ꯈꯔ ꯌꯦ ꯂꯥꯏꯔꯤꯛꯄꯨ ꯍꯩꯔꯁꯨ ꯋꯥ ꯄꯥꯛ ꯉꯪꯒꯟꯗꯦꯕ
ꯑ
ꯑꯗꯨꯒꯤ ꯑ ꯑꯩꯈꯣꯏꯔꯣꯝ ꯑꯩꯈꯣꯏꯔꯣꯝꯗ ꯀꯥꯕ ꯀꯥꯟꯗ ꯃꯥꯁꯦ ꯑꯗꯨꯝ ꯑ ꯃꯥꯅ ꯑꯗꯨꯝ ꯋꯥꯟ ꯋꯥꯟꯗ ꯂꯥꯛꯂꯝꯃꯦꯕꯀꯣ ꯑꯃ ꯑꯃꯗ ꯑꯗꯣ ꯂꯥꯛꯄꯒꯤ ꯑ ꯌꯥꯝ ꯑꯩꯗꯤ ꯑꯗꯨ ꯃꯇꯝꯗ ꯑꯩꯁꯦ ꯁꯕꯖꯦꯛ ꯑꯃꯒꯨꯝꯕꯁꯦ ꯍꯦꯛꯇ ꯐꯦꯜ ꯇꯧꯕꯅꯦꯕ ꯑꯗ ꯑꯗ ꯅꯣꯏ ꯒꯤꯔꯣꯝꯗ ꯑꯦꯗꯃꯤꯁꯟ ꯇꯧꯔꯅꯤ ꯍꯥꯏ ꯑꯗꯨꯝ ꯁ꯭ꯀꯨꯜꯗ ꯆꯠꯂꯅꯤ ꯍꯥꯏꯅ ꯑ ꯏꯄꯥꯅ ꯀꯥꯔꯨꯔꯣ ꯑꯗꯨꯗ ꯍꯥꯏꯔꯛꯄꯅꯦꯕ
ꯑꯥ
ꯑꯥ ꯑꯥꯔꯣꯝꯗ ꯑꯩꯈꯣꯏꯔꯣꯝ ꯑꯗꯨꯗ ꯏꯌꯥꯝꯕꯗꯣ ꯑꯩꯉꯣꯟꯗ ꯑꯁ ꯅꯪꯗꯤ ꯑ ꯊꯥꯏꯅꯗꯤ ꯑꯩꯈꯣꯏꯔꯣꯝꯒꯤꯗꯤ ꯃꯤ ꯌꯥꯝꯗꯦꯅ ꯑꯗ ꯏꯌꯥꯝꯃꯅ ꯑꯁ ꯅꯪꯗꯤ ꯅꯪ ꯑꯁꯤꯗꯁꯨ ꯁꯞꯖꯦꯛ ꯑꯃ ꯑꯃ ꯐꯦꯜ ꯇꯧꯕꯅꯤꯅ ꯑꯗꯨꯗꯗꯤ ꯑꯃꯨꯛ ꯀ꯭ꯂꯥꯁꯇꯣ ꯍꯜꯂꯒ ꯀꯥꯔꯣ ꯅꯪ ꯑꯌꯥꯝ ꯑꯉꯥꯡꯁꯨ ꯑꯣꯏꯔꯤꯌꯦ ꯍꯥꯏꯕ ꯑꯗ ꯏꯌꯥꯝꯃꯅ ꯍꯥꯏꯔꯛꯄꯗ ꯏꯄꯥꯅꯁꯨ ꯍꯣꯏ ꯍꯣꯏ ꯍꯣꯏ ꯍꯣꯏ ꯑꯉꯥꯡ ꯑꯣꯏꯔꯤ ꯑꯗꯣ ꯑꯗꯨ ꯑꯣꯖꯥꯒꯤ ꯃꯃꯥꯡꯗ ꯍꯥꯏꯔꯛꯄꯗ ꯑꯣꯖꯥꯅꯁꯨ ꯍꯣꯏ ꯑꯗꯨ ꯑꯥꯗ ꯑꯗꯨꯃꯥꯏꯅ ꯇꯧꯔ ꯑꯗꯤ ꯁꯣꯏꯔꯗꯤ ꯀꯥꯕ ꯉꯝꯗꯧ ꯈꯔ ꯋꯥꯠ ꯋꯥꯗꯧ ꯃꯥꯜꯂꯦ ꯑꯗꯨ ꯆꯜꯂꯣ ꯍꯥꯏꯅ ꯆꯠꯂꯦꯕ ꯑꯁ ꯑꯗꯨꯗꯒꯤ ꯏꯌꯥꯝꯕꯗꯣ ꯀ꯭ꯂꯥꯁ ꯑꯩꯉꯣꯟꯗ ꯍꯦꯟꯒꯠꯄ ꯋꯥꯅꯦꯕ
ꯀꯌꯥ ꯍꯦꯟꯒꯦ ꯑꯃ
ꯑꯃꯈꯛ ꯍꯦꯟꯕꯅꯦ ꯍꯣꯏ ꯑꯗꯨ ꯑꯩꯈꯣꯏꯅꯤ ꯃꯥꯟꯅꯔꯛꯄꯅꯦ ꯍꯥꯏꯕꯗꯤ ꯑꯈꯣꯏꯅꯤ ꯄꯣꯛꯄꯗꯁꯨ ꯀꯥ ꯍꯦꯟꯅ ꯒꯦꯞ ꯂꯩꯕꯗꯣ ꯑꯣꯏꯗꯦ ꯆꯍꯤ ꯑꯃ ꯑꯃꯈꯛ ꯀꯥꯟꯅꯩꯌꯦꯕ
ꯑꯣ
ꯑꯗꯨꯒꯤꯅꯦꯗ
ꯑꯩꯈꯣꯏ ꯏꯆꯦꯗꯤ ꯑꯩꯈꯣꯏ ꯏꯆꯦꯒ ꯑꯩꯒꯗꯤ ꯗꯤ ꯆꯍꯤ ꯑꯅꯤ ꯑꯣꯏꯕꯅꯦꯕꯀꯣ
ꯀꯣ ꯍꯣꯏ
ꯑꯗꯨꯒꯤ
ꯏꯆꯦ ꯏꯅꯥꯎ ꯂꯩꯕꯁꯤꯃꯨꯛ ꯅꯨꯡꯉꯥꯏꯕꯗꯤ ꯇꯣꯞꯄ ꯂꯩꯇꯦꯗ
ꯍꯣꯏꯗ ꯑꯪ ꯂꯣꯍꯣꯡ ꯍꯣꯡꯕ ꯂꯣꯏꯕꯗꯣ ꯌꯥꯝ ꯅꯨꯡꯁꯤꯗ ꯃꯣꯏꯗꯣ ꯂꯣꯍꯣꯡꯈ꯭ꯔꯦ ꯑꯈꯣꯏꯁꯨ ꯂꯨꯗꯤ ꯂꯨꯍꯣꯡꯅꯤ ꯑꯗꯨ ꯑꯣꯏꯔꯁꯨ ꯃꯣꯏ ꯍꯥꯟꯅ ꯆꯠ ꯅꯨꯡꯁꯤꯗ꯭ꯔꯣ
ꯍꯥ
ꯑꯗꯨꯒꯤ
ꯈꯪꯗꯦ ꯑꯁ ꯑꯩ ꯀꯩꯅꯣꯅꯦ ꯑꯩꯁꯨꯅꯦ ꯏꯆꯦ ꯏꯆꯦ ꯂꯩꯇ꯭ꯔꯁꯨ ꯏꯅꯥꯎꯅꯨꯄꯤ ꯑꯃꯗꯤ ꯂꯩꯔꯦꯅ ꯏꯅꯥꯎꯅꯨꯄꯤ ꯂꯨꯍꯣꯡꯈꯤꯕꯗꯣ
ꯑꯥ
ꯑꯁ ꯅꯨꯡꯁꯤꯕꯅꯦꯍꯦ ꯂꯨꯍꯣꯡꯉ ꯃꯆꯥ ꯃꯁꯨ ꯄꯨꯔꯛ ꯌꯨꯝꯗ ꯂꯥꯛꯄꯁꯤꯗꯤ ꯊꯃꯣꯏ ꯑꯗ ꯃꯆꯥꯅꯨꯄꯥꯅ ꯁꯥꯊꯤꯕꯒꯀꯣ ꯑꯁ ꯃꯆꯥ ꯄꯨꯔꯒ ꯂꯥꯛꯄꯗꯣ ꯑꯁ ꯃꯃꯥ ꯆꯧꯕꯤ ꯇꯧꯔꯒ ꯑꯩꯉꯣꯟꯗꯗꯤ ꯍꯣꯏ ꯍꯣꯏ ꯑꯗꯨꯃꯥꯏ ꯀꯧꯔꯛ ꯑꯩꯅ ꯑꯗꯨꯃꯥꯏ ꯀꯧꯗ꯭ꯔꯁꯨ ꯌꯥꯏ ꯍꯥꯏꯕꯁꯦ ꯃ ꯃꯥꯅ ꯅꯣꯛꯄꯗ ꯁꯤꯑꯦ ꯇꯧꯑ
ꯅꯣꯛꯄꯁꯤꯗꯤ ꯑꯩꯅ ꯎꯝ ꯑꯪ ꯀꯩꯅꯣꯝ ꯇꯧꯋꯦꯅꯦ ꯅꯪꯀꯣ ꯎꯝ ꯏꯃꯥ ꯆꯧꯕꯤ ꯀꯧꯒꯅꯨ ꯍꯥꯏ ꯑꯩꯅ ꯏꯅꯦ ꯑꯗꯨꯝ
ꯗꯤ ꯈꯔ ꯐꯩꯀꯣ ꯃꯃꯥ ꯆꯧꯕꯤꯗꯤ
ꯑꯗꯨꯅꯦ ꯅꯪꯕꯨꯗꯤ ꯅꯆꯦꯒꯤ ꯃꯆꯥꯅꯁꯨ ꯏꯃꯥꯇꯣꯟ ꯀꯧꯔꯛꯀꯅꯤꯅ
ꯍꯣꯏ ꯏꯃꯥꯇꯣꯟꯅꯦ
ꯑꯩꯕꯨꯗꯤ ꯌꯦꯡꯉꯣ ꯏꯃꯥ ꯆꯥꯎꯕꯤꯅꯦ ꯑꯩꯗꯤ
ꯌꯥꯝꯁꯨ ꯌꯥꯝ ꯌꯥꯝ ꯆꯥꯎꯔꯦ
ꯇꯜꯂꯦ
ꯍꯣꯏꯗ ꯍꯣꯏꯗ ꯃꯇꯞ ꯑꯥ ꯄꯨꯔꯛꯄꯅꯤꯅ ꯀꯅꯥ ꯈꯪꯅꯤ ꯑꯕꯣꯛꯀꯤ ꯀꯩꯅꯣꯁꯦ ꯃꯌꯥꯝ ꯂꯥꯛꯈ꯭ꯔꯅꯤꯅꯦ
ꯑꯩ ꯑꯕꯣꯛꯀꯤ ꯇꯥꯏꯇꯜ ꯂꯥꯛꯑꯗꯤ ꯑꯁ ꯑꯩ ꯏꯆꯥ ꯏꯁꯨ ꯎꯗꯧ ꯃꯥꯜꯂꯦꯗ
ꯎꯝ ꯍꯣꯏ ꯅꯪꯗꯤ ꯑꯥ ꯀꯩ ꯍꯥꯏꯗꯣꯏꯅꯣ ꯑ ꯌꯥꯝ ꯍꯥꯛ ꯀꯩ ꯍꯥꯏꯅ ꯑꯕꯣꯛꯒꯨꯝꯕ ꯀꯧꯅꯤꯡꯉꯥꯏ ꯑꯣꯏꯕꯁꯦ ꯃꯣꯏꯅ ꯀꯩꯅꯣꯝ ꯑꯣꯏꯔꯗꯤ ꯉꯟꯅ ꯄꯥꯟꯅꯔꯗꯤ ꯑꯦꯞ ꯑꯕꯣꯛꯀꯤ ꯑꯕꯣꯛ ꯀꯧꯕꯗꯣ ꯉꯟꯅ ꯐꯪ ꯇꯩ ꯃꯥꯜꯂꯦ ꯑꯗꯣ ꯑꯥ ꯈꯪꯗꯦꯀꯣ ꯍꯟꯗꯛꯇꯤ ꯃꯃꯥ ꯆꯧꯕꯤ ꯀꯧꯅꯤꯡꯉꯥꯏ ꯂꯩꯈ꯭ꯔꯕꯅꯤꯅ ꯑꯗꯨꯗꯣ ꯃꯁꯥ ꯃ ꯊꯨꯗꯨꯗꯤ ꯑꯥ ꯀꯨꯏꯅ ꯑꯥ ꯀꯩ ꯍꯥꯏꯔꯤꯅꯣ ꯌꯥꯝ ꯉꯟꯅ ꯐꯪꯉꯅꯤꯗꯅ
ꯑꯗꯨꯅꯦ ꯃꯃꯥ ꯆꯧꯕꯤ ꯑꯩꯅ ꯑꯕꯣꯛꯀꯤ ꯃꯤꯡꯊꯣꯟ ꯐꯪꯉꯗꯤ ꯑꯁ ꯑꯩꯗꯤ ꯅꯨꯡꯉꯥꯏꯔꯦꯍꯦ
ꯏꯁ ꯑꯕꯣꯛꯀ ꯇꯧꯅꯤꯡꯕ꯭ꯔꯣꯅꯦ ꯍꯩꯅꯗꯦꯗ
ꯈꯪꯗꯦ ꯑꯦꯍꯦ ꯅꯪ ꯑꯕꯣꯛꯀꯗꯤ ꯍꯥꯏꯔꯨꯅꯣ ꯃꯃꯥ ꯆꯧꯕꯤꯗꯤ ꯍꯥꯏꯔꯨꯅꯨ ꯏꯅꯦ ꯏꯅꯦ ꯑꯍꯟ ꯀꯧꯕ ꯃꯤ ꯑꯃ ꯐꯧ ꯂꯩꯔꯕꯅꯦ ꯅꯣꯏ ꯅꯣꯏ ꯍꯣꯏ ꯅꯣꯏ ꯈꯨꯟꯂꯣꯝꯒꯤ ꯑꯦ ꯅꯣꯏ ꯁ꯭ꯀꯨꯜꯗ ꯎꯝ ꯑꯩꯈꯣꯏ ꯑꯣ ꯑꯩꯈꯣꯏꯒꯤ ꯁꯁ ꯏꯌꯥꯝꯕ ꯑꯃ ꯑꯣꯖꯥ ꯑꯣꯏꯌꯦ ꯍꯥꯏꯌꯦꯅꯥ
ꯍꯣ ꯍꯣ ꯍꯣꯏ
ꯑꯗꯨꯒꯤ ꯃꯥ ꯃꯆꯥꯁꯤꯡꯅꯦ ꯑꯩꯉꯣꯟꯗ ꯏꯅꯦ ꯆꯧꯕꯤꯅꯦ ꯀꯧꯔꯤꯁꯦ
ꯑꯣ ꯏꯅꯦ ꯆꯧꯕꯤ ꯃꯃꯥ ꯆꯧꯕꯤ ꯆꯞ ꯃꯅꯗ꯭ꯔꯣ꯫
ꯃꯥꯟꯅꯗꯦ ꯏꯅꯦ ꯆꯧꯕꯤ ꯃꯥꯟꯅꯗꯦ ꯏ
ꯑꯈꯣꯏꯗꯤ ꯏꯅꯦ ꯏꯅꯦ ꯆꯧꯃꯤ ꯑꯦ ꯏꯅꯦ ꯏꯅꯦ ꯆꯧꯕꯤꯒꯨꯝꯕ ꯂꯩꯇꯦꯕꯀꯣ ꯍꯣꯏꯌꯦ ꯈꯟꯕꯅꯤ ꯑꯩ ꯏꯅꯦ ꯆꯧꯕꯤ ꯀꯧꯕ ꯈꯪꯗꯦ
ꯂꯩꯌꯦ ꯍꯥꯏꯗꯤ ꯍꯧꯖꯤꯛ ꯑꯥ ꯅꯆꯦꯒꯤꯀꯣ ꯅꯆꯦ ꯅꯠꯇꯦ ꯑꯥ ꯑꯦꯛꯖꯥꯝꯄꯜꯗ ꯀꯔꯤ ꯍꯥꯏꯁꯦꯔꯥ ꯎꯝ ꯑꯩꯈꯣꯏ ꯑꯩꯈꯣꯏꯒꯤ ꯏꯄꯥ ꯈꯣꯏꯒꯤꯀꯣ꯫ ꯏꯄꯥ ꯈꯣꯏꯒꯤ ꯃꯣꯏꯒꯤ ꯃꯔꯤ ꯃꯇꯥꯅ ꯄꯣꯛꯄ ꯃꯆꯥꯗꯣ ꯑꯩꯉꯣꯟꯗ ꯏꯅꯦ ꯍꯥꯏꯗꯤ ꯏꯅꯦꯗꯤ ꯏꯅꯦ ꯃꯆꯥꯁꯨ ꯂꯩꯌꯦ ꯑꯗꯨ ꯏꯅꯦ ꯃꯆꯥ ꯍꯥꯏꯁꯤꯅ ꯏꯅꯥꯎꯅꯨꯄꯤ ꯌꯨꯝ ꯄꯥꯟ ꯗꯣ ꯑꯗꯨꯗꯣ ꯑꯣꯏꯅ ꯏꯅꯦ ꯃꯆꯥ ꯀꯧꯋꯦꯕ ꯑꯗꯨ ꯑꯩꯉꯣꯟꯗ ꯏꯅꯦꯆꯧꯕꯤ ꯀꯧꯕꯅꯦꯕ꯫ ꯍꯥꯏꯕꯗꯤ ꯍꯣꯏ ꯃꯣꯏꯅꯗꯤ ꯈꯥꯏꯗꯤꯛꯄꯒꯤꯅꯤ ꯏꯅꯦ ꯀꯧꯔꯁꯨ ꯑꯗꯨꯝ ꯀꯧꯕꯗꯤ ꯌꯥꯏꯌꯦꯕ꯫ ꯑꯗꯨꯕꯨ ꯍꯥꯥ ꯇꯥꯕ꯭ꯔꯣ
ꯇꯥꯏꯌꯦ ꯇꯥꯏꯌꯦ
ꯑꯦ ꯈꯦꯠꯅꯕꯗꯨ ꯈꯪꯕ꯭ꯔꯣ꯫
ꯍꯥ ꯈꯪꯗꯦꯗ ꯑꯩꯈꯣꯏꯗꯤ ꯒ꯭ꯌꯥꯟ ꯃꯥꯟ ꯇꯥꯗꯦ ꯀꯧꯕꯗꯣ ꯈꯨꯟ ꯈꯨꯟꯒꯤ ꯑꯣꯏꯃꯟꯅꯗꯕꯅ ꯃꯥꯗꯕꯔꯦ ꯒ꯭ꯌꯥꯟ ꯇꯥꯗꯦ ꯑ ꯑꯈꯣꯏꯅ ꯈꯪꯕꯗꯤꯀꯣ ꯑꯥ ꯏꯄꯥꯔꯣꯝꯗꯒꯤ ꯑꯥ ꯄꯥꯜꯂꯛꯄꯇꯨ ꯑꯈꯣꯏꯗꯤ ꯃꯣꯏ ꯃꯆꯥ ꯃꯁꯆꯨꯁꯤꯡ ꯎꯝ ꯀꯩꯅꯣꯝ ꯂꯩꯇꯦꯕꯀꯣ꯫
ꯎꯝ ꯍꯣꯏ ꯑꯗꯨꯕꯨꯗꯤ꯫ ꯏꯅꯦꯗꯤ ꯏꯅꯦꯅꯦꯕꯀꯣ ꯑꯗꯨꯕꯨ ꯏꯅꯥꯎꯅꯨꯄꯤ ꯌꯨꯝ ꯄꯥꯟꯈ꯭ꯔꯦꯅ꯫
ꯍꯣꯏ
ꯑꯗꯨ ꯏꯅꯦ ꯏꯅꯥꯎꯅꯨꯄꯤꯗꯨ ꯏꯅꯦ ꯏꯅꯦ ꯑꯄꯤꯛꯄꯤꯁꯨ ꯀꯥꯎꯋꯦꯕ ꯏꯅꯦ ꯃꯆꯥꯁꯨ ꯀꯧꯋꯦꯕ꯫ ꯑꯗꯨꯒꯤ ꯑꯩꯉꯣꯟꯗ ꯏꯅꯦ ꯑꯍꯟ ꯀꯧꯔꯤꯅꯦꯕ ꯃꯣꯏꯅ꯫
ꯑꯦ ꯏꯆꯦꯗꯤ ꯀꯧꯗꯦꯀꯣ ꯏꯆꯦ ꯑꯣꯏꯔꯣꯏꯗ꯭ꯔꯣꯏꯅꯦ ꯫ ꯑꯣ ꯑꯣ
ꯃꯥꯒꯤ ꯃꯔꯤꯗꯤ
ꯑꯗꯨꯗꯤ ꯑꯩꯅ ꯑꯩꯅ ꯍꯥꯏꯕꯁꯤꯡ ꯑꯥ ꯉꯥꯏꯈꯣꯅꯦ ꯑꯅꯣꯏ ꯅꯣꯏ ꯕꯕꯥꯒꯤ ꯃꯆꯥꯅꯨꯄꯥꯅ ꯄꯣꯛꯄ ꯃꯆꯥꯗꯨꯗ ꯑꯃꯨꯛ ꯃꯆꯥ ꯑꯣꯏꯕ꯭ꯔꯥ꯫
ꯅꯠꯇꯦ ꯏꯄꯥꯒ ꯀꯣ꯫
ꯑꯥ
ꯏꯄꯥꯒ ꯃꯣꯏ ꯃꯄꯥꯒ꯫ ꯑꯥ ꯃꯌꯥꯝꯕꯒ ꯃꯆꯤꯟ ꯃꯅꯥꯎꯅꯦꯕ꯫ ꯇꯨ ꯃꯣꯏꯅ ꯄꯣꯛ ꯃꯣꯏꯅ ꯄꯣꯛꯄꯒꯤ ꯃꯆꯥꯁꯤꯡꯗꯨ ꯑꯩꯗꯤ ꯃꯥꯒꯤ ꯃꯅꯦ ꯇꯥꯔ